ꯍꯜꯂꯣ
꯭ꯔꯣ ꯇꯥꯕ꯭ꯔꯣ
ꯇꯥꯏꯌꯦ ꯅꯪ ꯈꯣꯟꯗꯣ ꯐꯖꯅ ꯇꯥꯗꯦꯅꯦ
ꯑꯩ ꯀꯨꯏꯅ ꯋꯥꯔꯤ ꯁꯥꯃꯟꯗꯕꯒꯤ ꯀꯨꯏꯅ ꯑꯩ ꯈꯣꯟꯖꯦꯜꯒ ꯀꯥꯎꯔꯕꯣ
ꯑꯦ ꯅꯪꯗꯣ ꯀꯥꯎ ꯀꯥꯎꯗꯗ ꯀꯥꯎꯗꯗ ꯀꯩꯒꯤ ꯀꯥꯎꯒꯤꯔꯣ
ꯀꯥꯎꯒꯗꯕꯅꯦ
ꯀꯥꯎꯥꯥꯎꯗ ꯍꯦ ꯀꯩꯒꯤꯩ ꯀꯥꯎꯒꯔꯣ ꯅꯪ ꯌꯨꯝ ꯄꯥꯟꯗ꯭ꯔꯤꯕꯣ
ꯄꯥꯟꯝꯗ꯭ꯔꯤꯌꯦ ꯅꯪꯗꯤ
ꯑꯩꯁꯨ ꯄꯥꯝꯗ꯭ꯔꯦ ꯀꯩꯅꯣ
ꯄꯥꯜꯗꯅ
ꯍꯥ
ꯄꯂꯣꯧꯕꯌꯨꯝꯗ
ꯁꯤꯨꯝ ꯄꯥꯟꯐꯝ ꯈꯪꯗ꯭ꯔꯦꯒ
ꯀꯥꯏꯒꯤ
ꯄꯥꯜꯂꯔꯣꯏꯁꯤꯔꯥ ꯈꯜꯂꯒ ꯂꯩꯔꯦꯗꯗꯤ
ꯀꯩꯒꯤꯅꯣꯕ
ꯈꯪꯗꯦꯀ
ꯌꯥꯔꯦꯗ ꯅꯪ ꯊꯃꯣꯏꯗ ꯀꯩꯅꯣ ꯂꯣꯠꯇꯣ ꯃꯥꯜꯂꯦ
ꯀꯩ ꯀꯩ ꯂꯣꯠꯈꯤꯔꯣꯅꯦ ꯀꯩꯕꯨ ꯂꯣꯠꯈꯤꯔꯣꯅꯦ ꯂꯣꯠꯅꯤꯡꯉꯥꯏ ꯂꯩ
ꯌꯨꯝꯅꯤꯡ ꯌꯨꯝ ꯄꯥꯅꯤꯡꯗꯕꯒꯤ ꯄꯥꯎꯈꯨꯝ ꯃꯌꯥꯝ ꯂꯩꯔꯝꯒꯅꯤ
ꯎꯝ
ꯑꯗꯣ ꯅꯪꯕꯨ ꯅꯨꯡꯉꯥꯏꯔꯤꯕꯣ
ꯅꯨꯡꯉꯥꯏꯔꯤꯌꯦ
ꯑꯣ
ꯅꯪꯗꯦ
ꯑꯩꯁꯨ ꯅꯨꯡꯉꯥꯏꯔꯤ ꯍꯥꯏ ꯇꯥꯔꯦ
ꯑꯣ ꯅꯪ ꯅꯪꯁꯨ ꯌꯨꯝ ꯄꯥꯟꯗ꯭ꯔꯤꯕ ꯅꯠꯇ꯭ꯔꯣ
ꯍꯥꯎ ꯄꯥꯟꯗ꯭ꯔꯤ
ꯅꯪꯁꯨ ꯀꯩꯒꯤ ꯌꯨꯝ ꯄꯥꯟꯗ꯭ꯦꯔꯤꯕ ꯎꯆꯦꯛꯄꯥꯎ
ꯅꯨꯄꯥ ꯂꯩꯇꯦ
ꯍꯥ
ꯅꯨꯄꯥꯗꯤ
ꯃꯆꯤꯟꯊꯤ ꯀꯩꯅꯣꯗ ꯃꯥꯟꯗꯦꯗ
ꯕ ꯍꯥꯏꯔꯒ
ꯍꯥꯥ
ꯑꯁꯦꯝꯅꯦ ꯅꯨꯄꯥ ꯂꯩꯇꯦ
ꯄꯥꯛꯇꯦꯗ
ꯑꯁꯦꯡꯕ ꯍꯥꯏꯔꯒ ꯊꯥꯖꯗ꯭ꯔꯤ ꯃꯥ
ꯀꯔꯤ ꯑꯁꯦꯡꯕ
ꯑꯁꯦꯡꯕ ꯑꯩ ꯅꯨꯄꯥ ꯀꯣꯏꯗꯔꯤꯕ ꯅꯨꯄꯥꯁꯨ ꯂꯩꯇꯦ
ꯍꯥ
ꯑꯗꯣ ꯅꯪꯕꯨ ꯍꯟꯗꯛ ꯎ ꯀꯩꯅꯣ ꯃꯥꯁꯇꯔꯒ ꯇꯝꯗꯕ꯭ꯔꯣ
ꯇꯝꯗ꯭ꯔꯦꯗ ꯇꯝꯅꯤꯡꯗ꯭ꯔꯦꯗ ꯄꯩꯁꯥ ꯌꯥꯝ ꯆꯪꯉꯤꯅꯦ ꯃꯥꯁꯇꯔ ꯇꯝꯕꯁꯦ
ꯏꯁꯆ ꯅꯪꯗꯤ ꯂꯥꯏꯔꯤꯛ ꯍꯩꯕꯅꯤꯅ ꯇꯝꯃꯗꯨꯅ
ꯑꯣ ꯂꯥꯏꯔꯤꯛ ꯍꯥꯏꯩꯔꯁꯨ ꯂꯩꯥꯏꯁꯨ ꯍꯥꯏꯔꯕꯗꯨꯒꯤ ꯇꯝꯅꯤꯡꯗ꯭ꯔꯕ
ꯑꯦꯁ ꯅꯪꯗꯤ ꯂꯥꯏꯔꯤꯛꯁꯨ ꯍꯩꯌꯦ ꯑꯗꯨꯒ ꯃꯔꯝꯁꯨ ꯌꯥꯝ ꯑꯣꯏ ꯑꯗꯨꯗꯤ
ꯃꯔꯝ ꯑꯣꯛꯇꯦ ꯃꯔꯝ ꯑꯣꯛꯇꯕꯒꯤ ꯑꯩ ꯑꯩꯒ ꯅꯨꯡꯁꯤꯅꯕꯤꯗꯨꯁꯨ ꯇꯣꯛꯈ꯭ꯔꯦꯗꯅ ꯑꯩ ꯃꯔꯝ ꯑꯣꯛꯇꯕꯒꯤ
ꯀꯅꯥꯒꯥ
ꯍꯥ
ꯀꯅꯥꯒꯥ
ꯅꯪ ꯈꯪꯉꯒ ꯈꯪꯁꯤ ꯅꯥꯗ꯭ꯔꯤꯗꯣ ꯀꯩꯒꯤꯅꯣ
ꯌꯥꯔꯦꯗ ꯑꯗꯨꯗꯤ ꯅꯪꯅ ꯋꯥꯈꯜ ꯍꯣꯡꯕꯒꯤꯅꯤ ꯑꯗꯨꯅ
ꯋꯥꯈꯜ
ꯅꯣꯏꯗꯤ ꯂꯥꯏꯔꯤꯛꯁꯨ ꯐꯩꯌꯦ ꯑꯗꯨꯒ ꯃꯔꯝꯁꯨꯦ ꯃꯣꯛꯑꯦ
ꯗꯔ ꯐꯠꯇꯠꯇꯦ ꯍꯦ
ꯅꯣꯏ ꯅꯣꯏꯁꯨ ꯅꯣꯏ ꯅꯣꯏꯌꯨꯝ ꯌꯨꯝꯂꯣꯟ ꯁꯨ ꯐꯩ ꯑꯗꯨꯗꯤ ꯅꯣꯏꯗꯤ ꯌꯨꯝꯂꯣꯟꯁꯨ ꯐꯩꯕ ꯏꯅꯥꯁꯨ ꯈꯨꯜꯂꯤꯗꯅ ꯑꯗꯨꯒ ꯂꯥꯏꯔꯤꯛ ꯇꯝꯊꯎ
ꯏꯅꯥ ꯈꯨꯨꯜꯂꯗꯤ ꯇꯝꯊꯥꯔꯗꯧꯅꯤ ꯏꯅꯥ ꯈꯨꯜꯗ ꯒꯤ ꯄꯩꯁꯥ ꯂꯩꯇꯕꯒꯤ ꯍꯧꯖꯤꯛ ꯑꯩ ꯃꯥꯁꯇꯔ ꯇꯝꯕꯒꯤ ꯃꯍꯨꯠꯇ ꯀꯩꯅꯣ ꯊꯕꯛ ꯑꯔꯥꯏ ꯑꯔꯥꯏꯕ ꯁꯨꯔꯤꯌꯦ
ꯏꯆꯅ ꯊꯕꯛ ꯁꯨꯕ ꯆꯠꯂꯕ ꯏꯁ ꯄꯥꯈꯪꯗꯒꯤ ꯄꯥꯈꯪꯗꯒꯤ ꯑꯗꯨꯃꯥꯏꯅ ꯁꯨꯕ ꯆꯠꯂꯗꯤ ꯍꯌꯦꯡꯅꯨꯡꯉꯥꯏ ꯅꯨꯄꯤꯒ ꯊꯤꯔꯗꯤ ꯑꯁꯤ ꯌꯥꯝ ꯅꯨꯡꯉꯥꯏꯔꯝꯅꯤ ꯌꯥꯝ
ꯈꯪꯗꯗꯗꯤ ꯅꯨꯄꯤ ꯅꯨꯄꯤ ꯊꯤꯔꯔꯣꯏꯁꯤꯔꯥ ꯈꯜꯂꯤꯗ
ꯑꯗꯣ
ꯍꯥ
ꯑꯩꯈꯣꯏ ꯑꯩꯈꯣꯏ ꯍꯥꯟꯅ ꯀꯣꯂꯦꯖ ꯀꯥꯔꯝꯕ ꯀꯥꯟꯗꯀꯣ ꯑꯩꯈꯣꯏ ꯑꯩꯈꯣꯏ ꯀꯦꯟꯇꯤꯟꯗ ꯑꯆꯥꯄꯣꯠ ꯆꯥꯕ ꯍꯦꯛ ꯍꯦꯛ ꯆꯠꯄꯗꯣ ꯑꯗꯨ ꯑꯗꯨꯅꯤ ꯏꯔꯥ
ꯍꯥ
ꯑꯩꯈꯣꯏ ꯑꯩꯈꯣꯏ ꯁ꯭ꯀꯨꯜ ꯀꯣꯂꯦꯖ ꯃꯃꯥꯡꯗ ꯃꯅꯥꯛꯇ ꯁꯤꯡꯖꯨꯒ ꯍꯦꯛ ꯍꯦꯛ ꯆꯥꯕ ꯆꯠꯄꯗꯣ ꯑꯗꯨꯗ ꯆꯥꯕꯗꯣ ꯅꯤꯡꯁꯤꯡꯗ꯭ꯔꯕ
ꯀꯩꯒꯤ ꯅꯤꯡꯁꯤꯡꯉꯏꯗꯅꯣ ꯃꯇꯝ
ꯅꯤꯡꯁꯤꯡꯗꯕ ꯑꯣꯏꯔꯔꯕꯅꯤꯗ ꯅꯪꯗꯤ ꯐꯣꯟ ꯁꯨꯠ ꯁꯨꯠ ꯇꯧ ꯇꯧꯔ ꯦꯛ
ꯅꯤꯡꯁꯤꯡꯉꯤꯗ ꯃꯇꯝꯗꯣ ꯌꯥꯝ ꯅꯨꯡꯉꯥꯏꯈꯤꯕꯅꯅꯦ
ꯑꯁ ꯅꯪ ꯈꯣꯟꯖꯦꯜꯗꯣ ꯐꯖꯅ ꯇꯥꯗꯦ
ꯅꯤꯡꯁꯤꯡꯉꯦ ꯌꯥꯝ ꯅꯨꯡꯁꯤꯕꯅꯦ ꯃꯇꯝꯗꯣ
ꯑꯗꯨꯅꯦꯀꯣ ꯌꯥꯝꯅꯁꯨ ꯂꯥꯡꯕꯀꯣ
ꯎꯝ ꯑꯗꯨꯒꯤ ꯁꯤꯡꯖꯨꯗꯣ ꯌꯥꯝ ꯍꯥꯎꯅꯦꯕ
ꯍꯧꯖꯤꯛꯇꯣ ꯑꯗꯣ ꯏꯅꯦꯗꯣ ꯌꯣꯟꯗ꯭ꯔꯕꯅꯦ ꯍꯧꯖꯤꯛꯇꯤ ꯃꯥꯗꯣ ꯈꯔ ꯑꯍꯟꯁꯨ ꯑꯣꯏꯔꯕꯅꯤꯅꯀꯣ
ꯍꯣꯏꯅꯦ ꯍꯥꯟꯅꯁꯨ ꯌꯥꯝ ꯑꯍꯟ ꯑꯣꯏ ꯑꯣꯏꯈ꯭ꯔꯕꯅꯤꯅꯦ ꯃꯥꯗꯣ
ꯑꯗꯨꯒꯤ ꯍꯧꯖꯤꯛꯇꯤ ꯌꯣꯟꯗꯕꯅꯦ ꯑꯩꯗꯣ ꯅꯍꯥꯟꯗꯣ ꯑꯩꯈꯣꯏ ꯏꯅꯥꯎꯅꯨꯄꯤꯒꯤ ꯀꯣꯂꯦꯖꯇ ꯇꯝꯕ ꯃꯐꯝꯗꯣ ꯏꯅꯥꯎꯅꯨꯄꯤꯁꯨ ꯇꯝꯃꯦꯕ ꯑꯗꯣ ꯀꯩꯅꯣ ꯐꯣꯔꯝ ꯁꯝꯃꯤꯠ ꯇꯧꯕ ꯆꯠꯁꯦ ꯍꯥꯏꯕ ꯀꯥꯟꯗ ꯆꯠꯄꯗ ꯑꯩꯅ ꯑꯁ ꯑꯩꯈꯣꯏꯅꯦ ꯁꯤꯗ ꯁꯤꯡꯖꯨ ꯍꯦꯛ ꯍꯦꯛ ꯌꯣꯕꯗꯣ ꯂꯩꯗꯤꯅꯦ ꯍꯥꯏꯔꯒ ꯑꯦ ꯃꯅꯥꯛꯇ ꯑꯃꯁꯨ ꯂꯩꯌꯦ ꯑꯗꯨꯅ ꯑꯗꯨꯗ ꯑꯩꯅ ꯍꯪꯉꯦ ꯑꯗꯣ ꯑꯗꯨ ꯏꯅꯦꯗꯣ ꯀꯗꯥꯏ ꯆꯠꯈ꯭ꯔꯤꯕ꯭ꯔꯥ ꯍꯥꯏꯔꯒ ꯃꯥꯗꯣ ꯀꯨꯏꯔꯦ ꯐꯝꯗꯕ ꯄꯥ ꯃꯁꯥꯁꯨ ꯁꯣꯜꯂꯛꯑꯕꯅꯤꯅ ꯃꯆꯥ ꯅꯨꯨꯄꯥꯗꯣ
ꯎꯝ
ꯀꯩꯅꯣ ꯇꯧꯋꯦ ꯊꯕꯛ ꯇꯧꯈ꯭ꯔꯦ ꯍꯥꯏꯕꯅꯦ
ꯎꯝ
ꯑꯗꯨꯒꯤ ꯑꯗꯨꯒꯤ ꯃꯃꯥꯕꯨ ꯁꯤꯡꯖꯨꯒ ꯌꯣꯟꯍꯟꯗ꯭ꯔꯦ ꯑꯗꯨꯃꯥꯏ ꯍꯥꯏꯕ
ꯎꯝ ꯑꯗ ꯅꯪ ꯅꯪꯗꯤ ꯃꯥꯁꯇꯔ ꯇꯝꯗ꯭ꯔꯤꯗꯣ ꯀꯩꯒꯤꯅꯣ
ꯑꯩꯔꯣ ꯌꯨꯝ ꯄꯥꯟꯊꯣꯛꯑꯒꯦ ꯇꯝꯅꯤꯡꯗ꯭ꯔꯦ
ꯑꯣ ꯐꯔꯦꯅꯦ ꯑꯗꯨꯗꯤ
ꯐꯒꯤ ꯇꯧꯧꯕꯅꯤꯗ ꯑꯩ ꯏꯅꯥꯎꯅꯨꯄꯤꯁꯨ ꯇꯝꯕ ꯑꯩ ꯑꯩ ꯏꯅꯥꯎ ꯅꯨꯄꯥꯁꯨ ꯇꯝꯕ ꯑꯗꯨꯗ ꯑꯩꯈꯣꯏ ꯃꯥ ꯃꯥꯗꯣ ꯌꯥꯝ ꯋꯥꯔꯦ ꯑꯗꯨꯒ ꯐꯤꯁꯥꯀꯣꯜ ꯑꯃ ꯂꯩ ꯑꯗꯨ ꯐꯤ ꯁꯥꯔꯒ ꯂꯩꯔꯦ ꯅꯨꯄꯤ ꯑꯩꯈꯣꯏꯒꯤ ꯊꯕꯇꯦ ꯑꯗꯨꯅꯦꯗꯅ
ꯅꯪꯁꯨ ꯍꯥꯟꯅꯗꯒꯤ ꯑꯗꯨꯝ ꯋꯥꯔꯦ ꯋꯥꯔꯦ ꯍꯧꯖꯤꯛꯐꯥꯎ ꯋꯥꯔꯤꯕ꯭ꯔꯣꯅꯦ ꯃꯆꯤꯟ ꯊꯤꯕ ꯃꯥꯜꯂꯦꯗ ꯅꯪ
ꯑꯁ ꯅꯣꯏ ꯅꯣꯏꯗꯒꯤ ꯑꯩꯈꯣꯏꯗꯤ ꯈꯔ ꯋꯥꯏꯗꯅ
ꯋꯥꯔꯝꯃꯣꯏꯗ
ꯑꯦꯁꯤ ꯌꯥꯔꯦꯗ ꯅꯣꯏꯗꯤ ꯅꯣꯏ ꯅꯣꯏ ꯕꯥꯗ ꯇꯣꯂꯣꯞ ꯆꯥꯕꯅꯤꯅ ꯑꯩꯈꯣꯏꯗꯤ ꯇꯣꯂꯣꯞ ꯆꯥꯕꯁꯨ ꯌꯥꯎꯗꯦ ꯑꯉꯥꯡꯁꯨ ꯌꯥꯝꯃꯦ ꯑꯗꯨꯒꯤꯅꯤꯗ
ꯇꯣꯂꯣꯞ ꯆꯥꯕ ꯌꯥꯎꯗ꯭ꯔꯁꯨ ꯅꯣꯏꯁꯨ ꯅꯣꯏ ꯃꯄꯨ ꯑꯩꯈꯣꯏꯅ ꯂꯟ ꯊꯨꯝ ꯌꯥꯝꯅ ꯊꯝꯂꯝꯝꯃꯤ ꯑꯗꯨꯗꯤ
ꯑꯁ ꯑꯗꯨꯒꯨꯝꯕꯗꯨꯗꯤ ꯑꯇꯣꯝꯕ ꯑꯗꯨꯒꯤꯅꯤꯗꯅ ꯑꯗꯨꯒꯨꯝꯕ ꯊꯨꯝꯗꯤ ꯑꯩꯈꯣꯏꯒꯤ ꯁꯔꯨꯛꯇꯤ ꯌꯥꯎꯗꯕꯀꯣ
ꯌꯥꯎꯗ꯭ꯔꯁꯨ ꯁꯤꯖꯤꯟꯅꯔꯤ ꯑꯗꯨꯗꯤ ꯅꯪꯁꯨ ꯁꯔꯨꯛ ꯌꯥꯎꯔꯤꯗꯨꯗꯤ
ꯑꯁ ꯁꯔꯨ ꯌꯥꯎꯔꯁꯨ ꯑꯩꯈꯣꯏꯗꯤ ꯅꯨꯄꯤꯅꯤꯗꯨꯅ ꯂꯨꯍꯣꯡ ꯊꯣꯛꯈ꯭ꯔꯗꯤ ꯂꯩꯇ꯭ꯔꯦ ꯂꯨꯍꯣꯡꯉꯀꯥꯟꯗ ꯑꯋꯣꯟꯄꯣꯠ ꯑꯗꯣ ꯈꯤꯇꯪ ꯂꯥꯡꯕꯤꯕꯗꯨꯅ ꯑꯗꯨꯅ ꯂꯣꯏꯔꯦꯗ
ꯑꯗꯨ ꯄꯩꯁꯥ ꯄꯥꯏꯕ ꯈꯈꯣꯏꯗ ꯂꯨꯍꯣꯡꯉꯅꯤ ꯀꯩꯅꯣ ꯅꯣꯏꯗꯤ
ꯁꯛꯅ ꯊꯤꯕꯅꯦꯒ ꯅꯥꯟꯅ ꯄꯩꯁꯥ ꯄꯥꯏꯕꯧꯕ ꯂꯧꯕꯤꯒꯗ꯭ꯔꯅꯦ ꯅꯣꯏ ꯐꯥꯎ ꯂꯧꯕꯤꯅꯤꯅ ꯂꯩꯔ ꯇ ꯑꯗꯒ ꯅꯅ ꯎꯕꯦꯅꯦ
ꯑꯩꯈꯣꯏꯗꯤ ꯂꯧꯕꯤꯕ ꯌꯥꯕꯅꯤ ꯅꯪꯅ ꯇꯟꯕꯅꯤꯅ ꯀꯔꯤ ꯎꯄꯥꯏ ꯂꯩ
ꯑꯦꯁ ꯌꯥꯔꯦꯗ ꯅꯪꯁꯨ ꯑꯗꯨꯀꯥꯟꯗꯗꯤ ꯅꯪꯁꯨ ꯑꯗꯨꯀꯥꯟꯒꯤ ꯏꯃꯥꯟꯅꯕꯤꯕꯨ ꯀꯩꯅꯣ ꯇꯧꯕꯩꯅꯤꯗꯅ
ꯀꯗꯥ ꯍꯥꯏꯗꯒꯤꯩꯅꯣꯗ ꯅꯪꯅ ꯈꯪꯗꯤꯦ ꯈꯪꯗꯔꯒ
ꯏꯃꯥꯟꯅꯕꯤꯅ ꯍꯥꯏꯔꯛꯑꯦ ꯑꯗꯨꯗꯒꯤ ꯑꯩꯁꯨ ꯅꯪꯕꯨ ꯀꯩꯅꯣ ꯇꯧꯕ ꯑꯗꯨꯗꯒꯤ ꯅꯨꯇꯒꯤꯦ
ꯍꯥ
ꯏꯃꯥꯟꯅꯕꯤꯗꯣ ꯍꯥꯏꯔꯛꯑꯦꯕ ꯍꯥꯏꯔꯛꯄꯗꯨꯗ ꯑꯩꯅ ꯑꯗꯨꯗꯒꯤ ꯇꯜꯂꯛꯑꯕ ꯃꯥꯒ ꯄꯥꯎ ꯐꯥꯎꯅꯗ꯭ꯔꯣ ꯍꯧꯖꯤꯛꯇꯤ
ꯐꯥꯎꯅꯥꯗꯨꯗ ꯑꯩ ꯍꯥꯟꯅꯁꯨ ꯑꯗꯨꯝ ꯐꯥꯎꯅꯥꯗꯨꯗ
ꯃꯥꯗꯤ ꯅꯪꯕꯨ ꯃꯥꯗꯤ ꯅꯪꯕꯨ ꯌꯥꯝ ꯅꯨꯡꯁꯤꯕꯅꯦ
ꯅꯨꯡꯁꯤꯗꯕꯅꯤꯗ ꯏꯕꯥꯅꯤ ꯑꯗꯨꯝ ꯑꯩꯈꯣꯏ ꯆꯞ ꯃꯥꯟꯅꯩꯒꯅꯨ ꯅꯪꯒ ꯑꯩꯒ ꯑꯩꯈꯣꯏ ꯇꯤꯟꯅꯕꯒꯨꯝꯅ ꯇꯤꯟꯅꯕꯅꯦ
ꯑꯦ ꯃꯥꯗꯤ ꯑꯩ ꯅꯪꯒꯤ ꯋꯥꯔꯤꯗꯣ ꯏꯕꯥꯅꯤ ꯑꯗꯨꯝ ꯄꯨꯣꯜꯂꯗꯤꯦ ꯅꯪꯒꯤ ꯋꯥꯔꯤꯗꯣ ꯍꯦꯛ ꯍꯦꯛ ꯂꯤꯕ ꯑꯗꯨꯗ ꯑꯗꯨꯗꯒꯤ ꯑꯩꯁꯨꯣ ꯅꯪ ꯃꯥꯅ ꯃꯥ ꯅꯪꯕꯨ ꯌꯥꯝ ꯅꯨꯡꯁꯤꯕꯕꯨ ꯑꯩꯅ ꯀꯃꯥꯏꯅ ꯈꯨꯠ ꯊꯤꯡꯖꯤꯟꯒꯅꯤ
ꯈꯪꯗꯦꯗꯅꯕꯅꯤ ꯅꯪ ꯋꯥꯔꯤꯁꯦ
ꯎ ꯏꯃꯥꯟꯅꯕꯤꯗꯣ ꯄꯥꯎ ꯐꯥꯎꯕꯤꯔꯛꯑꯣ ꯑꯗꯨꯒꯤ ꯑꯗꯣ ꯃꯥ ꯐꯥꯎꯕꯤꯔ ꯑꯇꯩ ꯅꯨꯡꯉꯥꯏꯔꯝꯃ ꯂꯣꯏ
ꯑꯩꯗꯤ ꯈꯪꯗꯦꯗꯦ ꯑꯗꯨꯒ ꯀꯨꯝꯕꯗꯣ ꯕꯥꯅꯤ ꯑꯗꯨꯝ ꯃꯥ ꯅꯍꯥꯟꯁꯨ ꯃꯦꯁꯦꯁ ꯊꯥꯔꯦ ꯔꯤꯄ꯭ꯂꯥꯏ ꯄꯤꯗꯔꯦ
ꯀꯩꯒꯤ ꯄꯤꯕꯤꯌꯣ ꯃꯤ ꯅꯨꯡꯁꯤꯅ ꯃꯤꯗꯤ ꯅꯨꯄꯥꯅ ꯅꯨꯡꯁꯤ ꯅꯨꯄꯤꯅ ꯅꯨꯡꯁꯤ ꯍꯥꯏꯔꯒ ꯅꯨꯄꯤꯅ ꯁꯨꯛꯌꯥ ꯌꯥꯗꯕ ꯂꯩꯔꯒ ꯅꯪꯅ ꯅꯨꯄꯤꯅ ꯀꯩꯅꯣ ꯇꯧꯕꯤꯔꯁꯨ ꯅꯪꯅ ꯌꯥꯗꯣꯏꯁꯦ ꯀꯩꯒꯤꯅꯣꯕ
ꯀꯩꯁꯨ ꯇꯧꯗꯦ
ꯃꯁꯛꯁꯨ ꯊꯤꯕ ꯅꯠꯇꯕꯕꯣ
ꯑꯗꯨꯗꯤ ꯃꯤꯁꯦꯁ ꯀꯨꯝꯕ ꯊꯥꯅꯕꯗꯣ ꯇꯟꯕꯀꯣ ꯐꯣꯟꯒꯨꯝꯕ ꯇꯧꯔꯗꯤ ꯀꯩꯁꯨ ꯊ ꯀꯥꯏꯗꯕ
ꯑ ꯐꯣꯟ ꯑꯗꯨꯝ ꯇꯧꯋꯣ
ꯏꯁ ꯇꯂꯗꯥ ꯍꯥꯏꯅ ꯇꯧꯕꯗꯤ
ꯎꯝ ꯅꯨꯄꯥꯅ ꯍꯥꯟꯅ ꯍꯥꯎꯒꯗꯕꯕꯨꯣ
ꯑꯩꯁ ꯑꯗꯨꯒꯨꯝꯕ ꯋꯥꯈꯜ ꯄꯨꯈꯤꯔꯣꯏꯗ ꯋꯥꯠꯂꯤꯗ ꯃꯤ ꯑꯃ ꯑꯣꯏꯅꯕ ꯇꯧꯈꯤꯒꯦ ꯑꯗꯨꯣ ꯃꯇꯨꯡ ꯃꯊꯪ ꯃꯊꯪ ꯇꯧꯋꯦ
ꯍꯥꯌꯦꯡꯋꯥꯏ ꯃꯤ ꯑꯃ ꯍꯦꯛ ꯑꯣꯏꯔꯒ ꯀꯩꯅꯣ ꯐꯖꯅ ꯂꯨꯍꯣꯡꯊꯣꯛꯀꯦ ꯍꯥꯏꯔꯤꯁꯦ ꯑꯗꯨꯅꯤꯅꯦ ꯑꯗꯣ ꯁꯦ ꯊꯃꯣꯏꯗꯨꯗꯤ ꯅꯪ ꯅꯪ ꯌꯥꯝ ꯅꯨꯡꯁꯤꯔꯣꯏ ꯅꯪꯅ ꯈꯪꯕꯤꯗꯕꯗꯨꯗꯤ ꯌꯥꯝ ꯂꯥꯜꯂꯦꯗ
ꯌꯦꯟ ꯍꯥꯏꯗꯗꯦ
ꯅꯪꯁꯨ ꯌꯥꯝꯅ ꯁꯛꯇꯣ ꯀꯩꯅꯣ ꯇꯤꯔꯔꯝꯃꯦ ꯌꯥꯝ ꯇꯥꯛꯄꯗ ꯑꯣꯏꯔꯝꯒꯅꯤ ꯃꯁꯛꯇꯣ ꯃꯁꯛꯇꯨꯁꯨ ꯐꯖꯔꯦ ꯑꯗꯨꯒ ꯈꯔꯁꯨ ꯏꯅꯥ ꯈꯨꯜꯂꯦ ꯑꯗꯨꯒ ꯂꯥꯏꯔꯤꯛꯁꯨ ꯍꯩꯔꯦ ꯑꯗꯨꯒꯤ ꯅꯪꯁꯨ ꯈꯔ ꯀꯥꯛꯄ ꯃꯥꯅꯦꯕ
ꯀꯗꯥꯏꯋꯥꯏꯗꯩꯅꯣꯗꯣ ꯑꯗꯨꯒꯨꯝꯕ ꯋꯥꯈꯜ ꯂꯩꯇꯦꯗ ꯑꯩꯈꯣꯏꯗ ꯑꯗꯨꯒꯨꯝꯕ ꯃꯤꯗꯣ ꯅꯠꯇꯦꯗ
ꯗꯏ ꯃ ꯑꯅꯦ
ꯅꯠꯇꯦꯍꯦ ꯂꯩꯇꯦ ꯍꯦ
ꯏꯃꯥꯟꯅꯕꯤꯅꯁꯨ ꯌꯥꯝ ꯀꯩꯅꯣ ꯇꯧꯔ ꯍꯥꯏꯔꯔꯕ ꯅꯪ ꯀꯩꯅꯣ ꯌꯥꯝ ꯊꯧꯁꯥꯕꯤꯗꯕꯗꯣ ꯑꯩꯈꯣꯏ ꯁꯤꯡꯖꯨꯒ ꯐꯥꯎ ꯆꯥꯃꯤꯟꯅꯔꯗꯤ ꯅꯪ ꯅꯪꯒ ꯑꯗꯨꯝ ꯀꯟꯇꯦꯟꯗ ꯆꯠꯂꯒ ꯆꯥꯃꯤꯟꯅꯔꯗꯤ ꯅꯪꯒ ꯅ ꯅ ꯌꯥꯎꯔꯗꯤ ꯑꯗꯨꯝ ꯆꯠꯂꯦ ꯑꯗꯣ ꯅꯪ ꯂꯥꯛꯇꯕ ꯅꯨꯃꯤꯠꯇꯣ ꯀꯣꯂꯦꯖ ꯂꯥꯛꯇꯕ ꯅꯨꯃꯤꯠꯇꯨꯗꯤ ꯃꯥ ꯀꯣ ꯁꯨꯞꯂꯥ ꯆꯥꯕ ꯆꯠꯁꯦ ꯍꯥꯏꯔꯁꯨ ꯁꯨꯕꯤꯌꯥ ꯌꯥꯗꯦ
ꯑꯣ